ꯍꯜꯂꯣ
ꯍꯜꯂꯣ ꯇꯥꯕꯖꯥ
ꯎꯝ ꯇꯥꯔꯦ ꯇꯥꯔꯦ ꯑꯩ ꯅꯪ ꯅꯝꯕꯔ ꯐꯥꯗꯣꯔꯦꯉꯣ
ꯎ ꯑꯗꯨ ꯑꯗꯨ ꯇꯉꯂꯄꯦ
ꯍꯣꯏ
ꯑꯗꯨꯝꯒ ꯌꯥꯜꯂ ꯉꯁꯤꯗꯤ ꯌꯥꯝ ꯐꯩꯌꯦ
ꯍꯣꯏ ꯉꯔꯥꯡꯗ ꯏꯕꯥꯏ ꯏ ꯊꯥꯎ ꯌꯥꯏꯀꯣ ꯃꯔꯣꯝꯗ
ꯍꯣꯏ ꯀꯣ ꯌꯥꯝ ꯌꯥꯏꯑꯕ
ꯑꯩꯁꯨ ꯁꯤꯅ ꯂꯣꯏꯔꯦ
ꯑꯣ ꯂꯣꯏꯁꯟꯂꯁꯦ ꯑꯗꯨꯗꯤ ꯐꯔꯦꯁꯤꯗ
ꯁꯨꯝ ꯇꯧ ꯂꯩ ꯍꯥꯏꯕ
ꯎꯝ
ꯑꯩꯈꯣꯏꯅ ꯁꯤ ꯇꯧꯈꯠꯂꯛꯏꯁꯦ
ꯍꯣꯏ ꯑꯗꯨꯝ ꯋꯥꯔꯤ ꯁꯥꯟꯅꯁꯤꯁꯦ ꯊꯦꯡꯅꯔꯗꯤ ꯀꯧꯔꯛꯀꯦ ꯆꯆꯦꯅꯕꯨꯗꯤ ꯈꯪꯉꯔꯣꯏ ꯑꯩꯗꯣ
ꯍꯧꯔꯣ ꯑꯗꯨꯝ ꯁꯥꯁꯦ ꯑꯦ ꯑꯗꯣ ꯈꯪꯅꯔꯑꯗꯤ ꯀꯩꯅꯣ ꯇꯧꯔꯒ ꯑꯗꯨꯝ ꯋꯥꯔꯤ ꯁꯥꯟꯇ ꯂꯣꯏꯔꯤꯒꯩꯅꯤ
ꯍꯣꯏ
ꯑꯗꯨ ꯅꯣꯏꯗꯤ ꯅꯨꯡꯊꯤꯟꯗꯤ ꯀꯔꯤꯝ ꯆꯥꯗ꯭ꯔꯣ
ꯆꯥꯗꯦ ꯅꯨꯡꯊꯤꯟ ꯑꯆꯥꯄꯣꯠ ꯂꯩꯖꯔꯒ ꯍꯣꯏ ꯃꯣꯏꯅ ꯄꯤꯕꯨꯗꯤ ꯄꯤꯗꯦ ꯑꯥ ꯍꯣꯏ ꯂꯩꯖꯔ ꯆꯥꯕꯅ ꯐꯇꯦ ꯑꯗꯨꯗꯤ
ꯑꯣ ꯑꯗꯨꯝ ꯏꯁꯤꯡꯒ ꯌꯥꯅ ꯌꯥꯅꯕ ꯇꯧꯔꯦ
ꯎꯝ ꯏ ꯆ ꯄꯏꯁꯤꯁꯨ ꯂꯦꯁꯀꯨꯝꯕ ꯆꯤꯞꯁꯀꯨꯝꯕ ꯑꯗꯨꯒꯨꯝꯕ
ꯎꯝ
ꯑꯁꯊꯕꯤ ꯀ ꯀꯥꯎꯕꯤꯅꯤꯗ
ꯍꯣꯏ ꯑꯗꯨ ꯃꯗꯤ ꯂꯏꯒꯕꯗ ꯀ
ꯎꯝ ꯀꯣꯂꯦꯖ ꯀ ꯆꯂꯨ ꯑꯗꯨꯝ ꯍꯜꯂꯛꯑ ꯑꯗꯨꯝ ꯇꯨꯝꯈ꯭ꯔꯦ
ꯑꯗ ꯑꯗꯨꯗꯤ ꯅꯨꯡꯗꯥꯡꯁꯨ ꯑꯗꯨꯝ ꯆꯥꯡꯍꯜꯂꯤꯗꯅ
ꯍꯣꯏ ꯉꯜꯂꯦ
ꯂꯩꯇ꯭ꯔꯦ ꯑꯗꯨꯕꯨꯗꯤ ꯆꯨꯝꯃꯦ
ꯎꯝ ꯑꯗꯨꯁꯨ ꯅꯨꯡꯗꯥꯡ ꯆꯥꯡꯒ ꯉꯜꯂꯅꯤ ꯑꯗꯨꯒ ꯑꯩꯈꯣꯏꯗꯤ ꯑ ꯊꯦꯡ ꯊꯦꯡꯅ ꯇꯨꯝꯃꯤꯗꯅ ꯑꯗꯨꯒ ꯑꯍꯤꯡꯁꯤꯗ ꯆꯥꯛꯁꯦ ꯂꯝꯗꯏꯅꯦꯑꯕ ꯑꯗꯨꯒ ꯐꯣꯟꯁꯤꯗꯅ ꯐꯤꯠꯇꯒꯨꯝꯕ ꯊꯣꯛꯣꯂꯛꯄꯁꯤꯅ ꯃꯨꯛꯕꯥꯡ ꯇꯧꯕꯒꯤ ꯆꯥꯕꯤ ꯊꯛꯄꯤ ꯉꯥꯛꯇ ꯊꯣꯛꯆꯜꯂꯛꯇꯣꯏꯅꯤ ꯕ
ꯕꯤꯁꯀꯨꯠ ꯈꯔ ꯍꯒꯂꯦꯔꯥ ꯊꯝꯃꯣ
ꯎ
ꯑꯗꯨꯁꯨ ꯃꯨꯛꯕꯥꯡꯗ ꯃꯤꯅ ꯃꯤꯅ ꯌꯦꯟ ꯃꯥꯍꯩ ꯆꯤꯛꯑꯒꯥ ꯕꯤꯁꯀꯨꯠ ꯆꯥꯔ ꯀꯌꯥꯝ ꯍꯥꯎꯗꯣꯔꯤꯒꯦ ꯅꯠꯇ꯭ꯔꯥ
ꯎꯝ ꯑꯩꯈꯣꯏ ꯃꯤꯅ ꯑꯍꯥꯎꯍꯥꯎ ꯆꯥꯁꯤꯔꯑꯒ
ꯎꯝ ꯑꯁ ꯀꯣꯔꯤꯌꯥꯒꯤ ꯃꯣꯔꯣꯛꯇ ꯉꯁꯪ ꯉꯁꯪ ꯉꯥꯡꯕꯒ ꯑꯗꯨꯝ ꯗ꯭ꯔꯝꯁ ꯇꯤꯛꯀꯥ ꯆꯥꯕꯗꯣ ꯃꯣꯏꯅꯒ
ꯃꯣꯏꯗꯤ ꯑꯗꯨꯃꯥꯏꯅ ꯆꯥꯔꯁꯨ ꯃꯣꯏ ꯏꯁꯀꯤꯟꯁꯦ ꯌꯥꯝ ꯊꯤꯅ ꯑꯗꯨꯝ ꯅꯥꯜꯂ ꯂꯩ ꯍꯥꯏꯕ ꯃꯣꯏ ꯀꯃꯥꯏꯅ ꯇꯧꯔꯤꯅꯣ ꯈꯪꯗꯦꯕ
ꯑꯗꯩ ꯃꯣꯏꯅ ꯑꯗꯨꯃꯥꯏꯅ ꯉꯁꯛ ꯉꯥꯡꯉꯦ ꯍꯥꯏꯗꯣ ꯃꯣꯏꯗꯤ ꯆꯤꯅꯤꯒꯤ ꯆꯥꯡꯁꯦ ꯑꯅꯝꯕꯅ ꯍꯥꯞꯄꯦ ꯍꯥꯏꯕ ꯍꯥꯏꯗꯤ ꯊꯨꯝꯃꯦꯕ ꯃꯣꯏꯁꯦ ꯑꯩ ꯆꯥ ꯍꯩꯇꯦꯕ
ꯆꯣ ꯑꯗꯨꯗꯤ ꯍꯩꯏꯅꯔꯣꯏ
ꯑꯩ ꯍꯩꯇꯦ ꯁꯨꯡ ꯍꯩ ꯍꯩꯇꯦ ꯑꯩꯅ ꯍ ꯑꯃꯛ ꯑꯁꯤ ꯀꯩꯅꯣ ꯃꯍꯥꯕꯤꯂꯤꯗꯔ ꯀꯩꯅꯣ ꯀꯣꯔꯤꯌꯥꯟꯒꯤ ꯃꯣꯏ ꯆꯤꯛꯀꯟ ꯑꯇꯥꯎꯕꯅꯦꯅ ꯄꯨꯊꯣꯔꯛꯑꯦ ꯍꯥꯎꯗꯧ ꯃꯥꯥꯏ ꯃꯣꯔꯣꯛ ꯁꯥꯏꯅ ꯄꯩꯁꯤ ꯌꯥꯒ ꯑꯗꯨꯒꯅꯦ ꯄꯩꯁ ꯁꯤ ꯌꯦꯟ ꯁ꯭ꯋꯤꯠ ꯑꯣꯏꯅ ꯂꯩꯔꯝꯃꯤ
ꯎꯝ ꯊꯨꯝꯃꯦ ꯊꯨꯝꯄꯦꯇ
ꯑ ꯊꯨꯝꯄꯦꯠ ꯊꯨꯝꯄꯦꯠ ꯂꯥꯎꯕꯗꯣ ꯑꯩ ꯌꯥꯝ ꯍꯩꯏꯅ ꯗꯦꯕꯥ ꯑꯗꯩ ꯃꯤ ꯃꯣꯔꯣꯛ ꯄꯥꯝꯗꯕ ꯃꯤ ꯑꯩꯅꯕꯨꯗꯤ ꯌꯥꯝ ꯍꯥꯎꯅ ꯆꯥꯖꯕ ꯑ ꯑꯩꯈꯣꯏꯗꯤ ꯃꯣꯔꯛ ꯄꯥꯝꯕ ꯃꯤꯅꯤꯅ ꯑꯩꯈꯣꯏꯗꯤ ꯎꯃꯨꯔꯣꯛ ꯁꯤꯡꯖꯨꯗ ꯎꯃꯔꯣꯛ ꯑꯅꯤ ꯑꯍꯨꯝ ꯍꯥꯞꯆꯤꯜꯂ ꯑꯗꯨꯝ ꯍꯥ ꯍꯥ ꯂꯧꯔꯥꯖꯨ
ꯎꯝ
ꯇꯥꯡꯖꯤꯗꯤ ꯀꯌꯥ ꯆꯥꯅꯤꯡꯗꯦ
ꯎꯦ
ꯅꯪꯗꯤ ꯑꯊꯨꯝꯕ ꯄꯥꯝꯕ꯭ꯔꯥ ꯃꯣꯔꯣꯛ ꯁꯥꯕ ꯄꯥꯝꯕ꯭ꯔꯥ
ꯃꯣꯔꯣꯛ ꯈꯨꯆꯥꯎꯅꯦ꯫
ꯑꯗꯨꯅꯦ ꯃꯣꯔꯣꯛꯁꯦ ꯍꯥꯎꯇ꯭ꯔꯥ ꯑꯗꯨꯅꯦ ꯅꯨꯄꯤ ꯌꯥꯗꯤ ꯃꯣꯔꯣꯛꯁꯦ ꯆꯥꯗꯧꯅꯦ ꯍꯥꯏꯕ꯫
ꯑꯊꯨꯝꯕ ꯍꯥꯏꯁꯦ ꯒꯨꯂꯥꯒꯨꯝꯕ ꯑꯍꯥꯎꯕꯊꯨꯝꯕꯗꯤ ꯑꯗꯨꯝ ꯆꯥ ꯅꯤꯡꯕ
ꯑꯩꯅ ꯑꯊꯨꯝꯕꯗ ꯍꯥꯎꯕꯕꯨ ꯊꯥꯏꯅ ꯆꯝꯆꯝ ꯂꯩꯔꯝ ꯝꯕꯗꯣ ꯑꯥ ꯆꯝ ꯆꯝꯅ ꯌꯥꯝ ꯍꯥꯎꯔꯝꯃꯦ꯫
ꯎꯝ
ꯑꯗꯩ ꯒꯨꯂꯥꯁꯤꯗꯅ ꯀꯃꯥꯏꯅ ꯆꯥꯅꯤꯌꯦ ꯑꯉꯥꯡꯕꯗꯨꯗꯤ ꯆꯥ ꯍꯩꯇꯦꯕ ꯊꯨꯝꯕꯅꯤꯅ꯫
ꯑꯣ ꯁꯨꯝꯇꯣꯛꯑꯒ ꯆꯥꯅꯕꯅ ꯌꯥꯝꯦꯅ ꯑꯩꯗꯤ ꯑꯗꯨꯝ ꯄꯥꯝꯃꯤꯗ꯫
ꯐꯩꯌꯦ-ꯐꯩꯌꯦ ꯑꯊꯨꯝꯕ ꯆꯥ ꯍꫭꯏꯅ ꯑꯊꯨꯝꯕ ꯆꯥꯗꯕꯩꯩꯅꯣ ꯑꯣꯏꯗ꯭ꯔꯤꯅꯦ꯫ ꯁꯦꯡꯕꯩꯗꯤ
ꯎꯝ ꯑꯗꯣ ꯑꯩꯈꯣꯏ ꯁꯤꯗ ꯆꯥꯕ ꯃꯣꯔꯣꯛꯁꯦ ꯁꯤꯗꯒ ꯑꯩꯈꯣꯏ ꯁꯨꯝ ꯃꯣꯔꯣꯛ ꯃꯦꯠꯂꯒ ꯆꯥꯕꯁꯦ ꯌꯥꯝ ꯊꯤ ꯁꯥꯏꯌꯦ ꯑꯗꯨꯒ ꯌꯨꯝꯗꯒ ꯆꯥꯕꯁꯤꯗꯤ ꯑꯩꯉꯣꯟꯗꯗꯤ ꯄꯨꯔꯥ ꯄꯨꯡꯆꯝ꯫ ꯍꯥꯎꯗ꯭ꯔꯦꯕ ꯃꯍꯥꯎ ꯑꯝꯇ ꯊꯣꯛꯇ꯭ꯔꯦ ꯍꯥꯏꯕ꯫ ꯑ
ꯌꯨꯝꯗꯗꯤ ꯃꯣꯔꯣꯛ ꯀꯌꯥ ꯆꯥꯗꯕ꯫
ꯍꯣꯏ ꯌꯨꯝꯗ ꯆꯝꯅ ꯆꯥꯕ꯫
ꯑꯩꯗꯤ ꯑꯩꯈꯣꯏ ꯃꯥꯗꯣ ꯃꯣꯔꯣꯛ ꯌꯥꯝ ꯆꯥꯏꯌꯦꯕ꯫ ꯑꯗꯨꯅ ꯃꯥꯏ ꯃꯇꯧ ꯇꯝꯕꯗ-ꯇꯝꯕꯗ ꯑꯗꯨꯝ ꯍꯩꯅꯔꯒ꯭ꯔꯦ꯫
ꯎꯝ ꯌꯨꯝꯗꯗꯤ ꯌꯥꯝ ꯆꯝꯃꯦ ꯑꯗꯨꯅ꯫
ꯑꯈꯣꯏ ꯏꯃꯨꯡ ꯊꯨꯝ ꯌꯥꯛꯄ ꯗꯩ ꯃꯣꯔꯣꯛ ꯌꯥꯛ ꯄꯥ ꯌꯥꯝ ꯄꯥꯝꯖꯩ ꯑꯩꯈꯣꯏ ꯃꯆꯨꯒ ꯌꯥꯎꯈ꯭ꯔ ꯌꯥꯔꯦ ꯒꯤꯗꯤ ꯃꯆꯨꯒ ꯊꯥꯛꯇꯗꯤ ꯆꯥꯕꯤꯄꫭꯟ ꯖꯥꯠ ꯅꯠꯇꯦ ꯑ ꯑꯗꯨꯗꯩ ꯊꯥ ꯑꯃ ꯊꫭꯡꯑ ꯑꯗꫭ ꯑꫭꯛꯁꯥ ꯊꫭꯡ ꯊꫭꯡꯑꯒ ꯑꯗꯤꯃꯆꯨ ꯑꯣꯏꯗꯦ ꯑꯃ ꯀꯩꯅꯣꯗꯣ ꯃꯤꯔꯆꯤꯗꯣ ꯐꯨꯠꯀꯤ ꯇꯥꯏꯞꯇꯒ ꯄꯨ ꯊꯣꯔꯛꯑꯕ ꯑꯁ ꯑꯩ ꯑꯗꯨꯝ ꯑꯣꯛ ꯑꯣꯏꯔꯁꯨ ꯇꯥꯅꯤꯡꯗꯦꯕ ꯆꯝ ꯇꯦꯛꯀ ꯇꯧꯔꯒ ꯍꯥꯎꯇꯦꯕ
ꯍꯥꯎꯖꯗꯣꯏ ꯃꯥꯟꯗꯦꯕ
ꯎꯝ ꯑꯩꯈꯣꯏꯗꯤ ꯉꯇꯪꯒ ꯉꯥꯡꯗꯣꯏꯅꯦ ꯎꯝ ꯄꯜꯂꯣ ꯌꯥꯛꯄꯣꯗꯤ ꯆꯥꯅꯤꯡꯉꯦ
ꯈꯪꯗꯦꯗ ꯑꯍꯥꯎꯕ ꯆꯥꯅꯤꯡꯉꯤꯁꯤꯒ ꯄꯩꯁꯥ ꯄꯥꯏꯗ꯭ꯔꯤꯁꯤꯒ ꯗꯤ ꯌꯥꯝ ꯆꯥꯟꯅꯗ꯭ꯔꯦ
ꯇꯟꯅ ꯇꯜꯂꯤꯁꯤꯒꯒꯥ ꯑꯩꯗꯤ ꯑꯁ ꯂꯣꯏꯔꯦ
ꯑꯗꯨꯅꯦꯅꯦ ꯅꯪꯇ ꯅꯠꯇꯦꯅꯦ ꯇꯟꯕꯁꯤꯁꯨ ꯑꯋꯥꯕ ꯈꯜꯂꯕꯅꯤꯅ
ꯌꯥ ꯕꯦꯔꯥꯅꯤꯁꯤ ꯇꯟꯕꯒꯤꯗ ꯄꯨꯔꯥ ꯂꯥꯏꯅꯥ ꯃꯈꯜ ꯑꯃꯅꯤ ꯁꯤ
ꯑ
ꯀꯩ ꯃꯩ ꯇꯧꯅꯤꯡꯗꯕ ꯂꯣꯏ ꯂꯣꯏꯔꯦ ꯁꯤꯅ ꯑꯃꯨꯛ ꯆꯨꯁꯟꯈ꯭ꯔꯗꯤ
ꯍꯣꯏ ꯅꯣꯏꯗꯤ ꯁꯟꯗꯦꯒꯨꯝꯕꯗ ꯀꯣꯏꯕ ꯆꯠꯄꯒꯗꯤ ꯌꯥꯕ꯭ꯔꯥ ꯍꯣꯁꯇꯦꯜꯗꯩ ꯊꯣꯛꯄ
ꯍꯣꯁꯇꯦꯜꯗꯩ ꯊꯣꯛꯄ ꯌꯥꯏ
ꯎꯝ ꯌꯥꯗꯤꯌꯥꯕ
ꯄꯨꯡ ꯃꯉꯥꯒꯤ ꯃꯃꯥꯡꯗ ꯑꯗꯨꯃꯥꯏꯅ ꯍꯟꯖꯜꯂꯛꯀꯗꯕ
ꯎꯝ ꯅꯣꯏ ꯀꯥꯡꯒꯨꯝꯕꯒꯗꯤ ꯆꯠꯇ꯭ꯔꯣ ꯍꯥꯏꯗꯤ ꯁꯤ ꯂꯩ ꯂꯩꯅ ꯀꯥꯒꯨꯝꯕꯒ ꯌꯦ ꯆꯠꯇ꯭ꯔꯕ
ꯀ ꯂꯩ ꯋꯥꯨꯗ
ꯎꯝ
ꯃꯃꯥꯡꯗ ꯃꯣꯏ ꯏꯃꯥꯟꯅꯕꯤꯁꯤ ꯀꯪꯂꯥꯗ ꯃꯦꯔꯥ ꯍꯧ ꯆꯣꯡꯕꯗꯣ
ꯑꯥ ꯑꯥ
ꯑꯗꯨꯗꯒꯗꯤ ꯆꯠꯂꯨꯕꯅꯦ ꯑꯗꯣ ꯑꯩꯈꯣꯏꯗꯤ ꯑꯗꯨꯝ ꯆꯠꯇ꯭ꯔꯦ ꯀꯩꯅꯣ ꯆꯤꯆꯦ ꯍꫭꯏ ꯃꯥꯃꯥꯗꯩ ꯒ ꯐꯤꯔꯣꯜ ꯋꯥꯏꯅꯦ ꯃꯣꯏ ꯆꯠ
ꯑꯣ ꯑꯩꯈꯣꯏ ꯃꯥꯗꯩ ꯑꯣ ꯑꯈꫭꯏ ꯃꯥꯗꯤ ꯀꯌꯥ ꯐꯤꯔꫭꯟ ꯐꯖꯕ ꯂꯩꯇꯕꯅꯦ
ꯎꯝ ꯐꯅꯦꯛ ꯀꯥ ꯃꯤꯒꯔ ꯀꯩꯅꫭꯝ
ꯑꯗꯨꯅ ꯑꯩꯁꯨ ꯕꯤꯛ ꯌꯥꯎꯗꯦꯕ ꯈꯪꯉꯕ ꯀꫭꯏ ꯆꯟꯄꯥꯗ ꯑꯩꯈꯣꯏ ꯃꯥꯗꯤ ꯐꯤꯔꯣꯟꯜ ꯃꯣꯏꯗꯤꯗꯤ ꯍꯅꯨꯕꯤꯒꯤ ꯂꯣꯟ ꯉꯥꯛ ꯂꯩꯕꯅꯦꯕ ꯑꯩꯈꯣꯏ ꯃꯥ ꯍꯣꯏ ꯑꯍꯟꯒꯤ ꯄꯤ ꯉꯥꯛꯇ ꯑꯗꯨ ꯥꯑꯩ ꯐꯤꯔꯣꯜ ꯂꯩꯇꯦ ꯕꯤꯟ ꯌꯥꯝ ꯌꯥꯎꯗꯦ
ꯍꯟꯗꯛꯇꯤ ꯈꯔꯕꯨ ꯑꯩꯅ ꯅꯝꯐꯨ ꯁꯥꯐꯨꯗ ꯈꯔꯕꯨ ꯂꯩꯍꯜꯂꯝꯃꯤ
ꯎꯝ ꯍꯥꯏꯗꯤ ꯑꯩꯈꯣꯏꯗꯁꯨ ꯍꯧꯖꯤꯛ ꯆꯅꯕ ꯅꯠꯇ꯭ꯔꯤꯅꯤꯅ ꯄꯝꯃꯨꯏꯕ ꯑꯩꯈꯣꯏꯒꯤ ꯑꯣꯏꯅꯒ ꯂꯩꯕꯗꯨꯗꯤ
ꯍꯣꯍꯣ ꯍꯣꯏ
ꯑꯩꯅꯒ ꯇꯣꯏꯅꯒ ꯆꯠꯄ ꯑꯣꯏꯗꯤ ꯐꯕ
ꯃꯥꯅꯦ ꯇꯣꯏꯅ ꯐꯅꯦꯛꯀ ꯁꯦꯠꯂꯒ ꯆꯠꯄ ꯈꯣꯠꯄ ꯑꯣꯏꯗꯤ ꯐꯕ
ꯎꯝ ꯅꯣꯡ ꯐꯥꯗꯣꯛ ꯈꯛꯇ ꯁꯦꯠꯄꯅꯤꯅ ꯑꯩꯈꯣꯏꯒꯤ ꯑꯣꯏꯅꯒ ꯂꯩꯕꯗꯨꯗꯤ ꯄꯥꯝꯃꯨꯏ ꯌꯥꯏꯕ
ꯑꯁ ꯑꯩꯅꯒ ꯔꯥꯖꯒꯣꯏ ꯇꯝꯃꯤꯉꯩꯒꯤ ꯑꯩꯈꯣꯏ ꯀꯩꯅꯣ ꯐꯅꯦꯛ ꯁꯦꯠꯍꯜꯂꯦꯕꯀꯣ
ꯑꯥ
ꯑꯗꯨꯗ ꯑꯩꯅ ꯃꯥꯒꯤ ꯁꯨꯠ ꯁꯨꯠ ꯃꯥꯅ ꯇꯥꯏꯊꯣꯛꯇꯕ ꯄꯥꯝꯕꯨꯒꯥꯏ ꯇꯥꯏꯊꯣꯛꯇꯕ ꯁꯦ ꯑꯩꯒ ꯇꯥꯏꯊꯣꯛꯍꯜꯂꯒ ꯂꯒ ꯁꯦꯠꯂ ꯁꯦꯠꯂ ꯆꯠꯂꯤꯅꯤ
ꯎꯝ
ꯑꯗꯨ ꯑꯃ ꯀꯩꯅꯣꯗ ꯁꯥꯕꯗꯨꯔꯣ ꯒꯣꯕꯤꯟꯗꯗ
ꯍꯣꯏ ꯒꯣꯕꯤꯟꯗꯗ ꯁꯥꯕꯗꯣ ꯑꯩꯈꯣꯏ ꯇꯝꯃꯦꯕ ꯀꯩꯅꯣ ꯊꯥ ꯊꯥ ꯊꯥ ꯃꯈꯥꯏꯃꯨꯛ ꯇꯝꯃꯦꯕꯀꯣ ꯑꯁ ꯑꯗꯨꯗ ꯑꯩꯅ ꯆꯤꯟꯊꯣꯔ ꯆꯤꯟꯊꯣꯔꯑꯆꯕ ꯄꯩꯁꯥꯁꯦ ꯀꯩꯅꯣ ꯇꯧꯋꯦ ꯎꯝ ꯈꯜꯂꯦꯗꯅꯀꯣ ꯈꯟꯕꯅꯃꯤꯠ ꯁꯤꯗ ꯑꯗꯨꯝ ꯀꯩꯅꯣ ꯇꯧꯗꯣꯏꯅꯦꯕ ꯑꯦꯠꯃꯤꯁꯟ ꯇꯧꯗꯣꯏꯅꯦꯕ
ꯎꯝ
ꯑꯦꯠꯃꯤꯁꯟ ꯇꯧꯕꯩ ꯂꯨꯄꯥ ꯆꯥꯇ꯭ꯔꯨꯛꯂ ꯀꯩꯅꯣꯝ ꯑꯣꯏꯕꯅꯤ
ꯑꯗꯨꯒ ꯗ꯭ꯔꯦꯁꯇꯨꯗꯤ
ꯗ꯭ꯔꯦꯁꯁꯦ ꯑꯩꯈꯣꯏꯅ ꯅꯦꯛꯆꯔꯁꯨ ꯌꯥꯏꯑꯕ ꯇꯣꯉꯥꯟꯅ ꯑꯗꯨꯒ ꯍ ꯍꯧꯖꯤꯛ ꯑꯩꯈꯣꯏꯅ ꯅꯦꯛꯆꯐꯝ ꯈꯪꯗꯦ ꯍꯥꯏꯔꯒꯁꯨ ꯑꯗꯨꯝ ꯍꯧꯖꯤꯛꯀꯤ ꯃꯣꯏ ꯀꯣꯅꯨꯡꯒꯤ ꯑꯁ ꯄꯣꯂꯣꯏꯁꯤꯦꯞꯄꯤ ꯃꯣꯏ ꯃꯉꯥ ꯇꯔꯨꯛꯃꯨꯛ ꯑꯗꯨꯝ ꯂꯩꯔꯝꯃꯗꯕꯅꯦ ꯑꯗꯨꯗ ꯑꯩꯈꯣꯏꯅ ꯑꯄꯥꯝꯕ ꯑꯗꯨꯝ ꯇꯧꯔꯒ ꯋꯥ ꯀꯌꯥꯅ ꯆꯪꯈꯤꯕꯗꯨꯕ ꯑꯩꯒꯤ ꯂꯨꯄꯥ ꯂꯤꯁꯤꯡ ꯑꯍꯨꯝꯒ ꯀꯌꯥꯅꯣꯝ ꯑꯣꯏꯕꯅꯦꯕꯀꯣ ꯀꯩꯅꯣ ꯄꯣꯂꯣꯏꯗꯣ
ꯑꯥ
ꯑꯗꯣ ꯂꯨꯄꯥ ꯂꯤꯁꯤꯡ ꯑꯍꯨꯝ ꯀꯌꯥꯅꯣꯝ ꯑꯣꯏꯒꯕꯅꯤ
ꯑꯗꯨ ꯃꯦꯀꯞ ꯀꯩꯀꯩ ꯂꯣꯏꯅꯃꯛ ꯂꯣꯏ ꯁꯨꯅ
ꯃꯦꯀꯞꯁꯦ ꯌꯥꯎꯔꯒꯗꯤ ꯂꯨꯄꯥ ꯂꯤꯁꯤꯡ ꯑꯃ ꯍꯦꯟꯒꯠꯇꯣꯏꯅꯦꯕꯀꯣ
ꯑꯥ
ꯑꯗꯣ ꯑꯩꯅ ꯃꯦꯀꯞꯁꯦ ꯌꯨꯝꯗꯩ ꯇꯧꯖꯔꯛꯀꯦꯁꯨ ꯍꯥꯏꯕ ꯑꯩꯗꯤ ꯁꯤꯗ ꯇꯧꯋꯦꯕ
ꯑꯥ
ꯁꯤꯗ ꯗꯥꯔꯤꯗꯨꯣꯏꯗ ꯇꯧꯋꯦꯕ ꯀꯩꯅꯣ ꯃꯦꯀꯞꯔꯤꯁ ꯁꯝ ꯂꯩꯌꯦꯕꯁꯤꯗ ꯑꯗꯨꯅ ꯃꯉꯣꯟꯗ ꯑꯣꯏꯅ ꯀꯤꯍꯜꯂꯦ
ꯑꯣ
ꯄꯣꯂꯣꯣꯏꯅꯥꯔꯦ ꯆ ꯀꯦ
ꯌꯥꯝ ꯆꯪꯉꯤꯅꯦꯀꯣ ꯑꯗꯨꯗꯤ
ꯆꯪꯉꯦ ꯑꯗꯨ ꯆꯪꯕꯨ ꯆꯪꯃꯟꯗ꯭ꯔꯕꯅꯤ ꯃꯣꯏꯅ ꯑꯍꯥꯟꯕꯗ ꯍꯥꯏꯔꯛꯄꯗꯤ ꯂꯨꯄꯥ ꯂꯤꯁꯤꯡ ꯇꯔꯥꯒ ꯍꯥꯏꯕ꯭ꯔꯥ ꯑꯁ ꯑꯣꯏꯗꯤ ꯑꯩꯅ ꯍꯥꯏ ꯖꯒꯣꯏ ꯈꯤꯇꯪ ꯁꯥꯕꯤ ꯂꯨꯄꯥ ꯂꯤꯁꯤꯡ ꯇꯔꯥ ꯌꯥꯝꯗꯤ ꯌꯥꯝꯍꯦ ꯑ ꯑꯩꯈꯣꯏꯒꯤ ꯁꯤꯖꯤꯟꯅꯕꯒꯤ ꯃꯇꯨꯡꯟꯅ ꯏꯜꯂꯦꯕ ꯑꯩꯅ ꯑꯣꯖꯥꯗ ꯃꯣꯏ ꯍꯥꯏ ꯂꯄꯥ ꯂꯤꯁꯤꯡ ꯇꯔꯥ ꯍꯥꯏꯅꯣ ꯑꯣꯖꯥꯗ ꯐꯤꯒ ꯀꯠꯇꯅ ꯈꯣꯠꯇꯅ ꯑꯗꯨꯃꯥꯏꯅ ꯇꯧꯔꯒ ꯑꯩꯗꯤ ꯂꯨꯄꯥ ꯂꯤꯁꯤꯡ ꯇꯔꯥꯗꯤ ꯑꯗꯨꯝ ꯌꯧꯅꯤꯕꯀꯣ
ꯎꯝ
ꯑꯩꯗꯤ ꯑꯩꯗꯤ ꯂꯩꯇꯕꯅ ꯑꯉꯝꯕ ꯀꯥꯠꯄꯣ ꯍꯥꯏꯅ ꯂꯨꯄꯥ ꯇꯔꯥ ꯇꯔꯥ ꯀꯥꯠꯂꯦ ꯑꯗꯨ ꯑꯗꯨꯝ ꯑꯩꯅ ꯆꯪꯒꯦ ꯆꯪꯕꯗ ꯗꯥꯏꯔꯦꯛ ꯂꯣꯏ ꯄꯥꯕꯗꯀꯣ
ꯎꯝ
ꯇꯔꯨꯛꯃꯨꯛꯇꯤ ꯆꯪꯈꯤ ꯇꯔꯥꯗꯤ ꯌꯧꯗꯦ
ꯑꯣꯝ
ꯑꯗꯣ ꯈꯣꯏ ꯃꯥꯅ ꯑꯁ ꯈꯜꯂꯕꯖꯤꯕꯨ ꯅꯪ ꯅꯗꯥꯎ ꯌꯥꯔꯤꯅꯦ ꯑꯝꯇꯪ ꯄꯦꯟꯅ ꯁꯥꯗꯣꯛꯑꯣꯅ
ꯎꯝ ꯑꯗꯨꯗ ꯁꯥꯔꯨꯕꯗꯣ ꯃꯍꯩ ꯆꯥꯎꯋꯦ ꯍꯥꯏꯕ꯭ꯔꯥ ꯕꯣꯔ ꯆꯥꯎꯋꯦ ꯍꯥꯏꯕꯔꯥ ꯀꯩꯅꯣꯝ ꯍꯥꯏ
ꯅꯤꯡꯕ ꯊꯨꯡꯉꯦ ꯍꯥꯏꯕ꯭ꯔꯥ ꯈꯪꯗꯦ ꯐꯖꯅ ꯊꯝꯃꯣꯏ ꯁꯦꯡꯅꯕ ꯇꯧꯔꯒꯗꯤ ꯀꯣ ꯑꯩꯗꯤ ꯑꯃꯨꯛꯇꯪ ꯂꯥꯏꯒꯤꯁ ꯁꯦꯕꯥ ꯃꯥꯏꯅ ꯖꯒꯣꯏ ꯁꯥꯖꯕꯒꯥꯏ ꯑꯩ ꯃꯥꯡꯗ ꯕꯥꯎ ꯃꯥꯡꯉꯨꯗ ꯗꯦꯕ ꯗꯨꯃꯥꯏꯅ ꯁꯥ ꯐꯪꯉꯛꯀꯅꯤ ꯀꯥꯏꯅ
ꯍꯣꯏ
ꯑꯩ ꯀꯩꯝ ꯈꯪꯗꯦ ꯐꯣꯝ ꯊꯥꯏ ꯈꯣꯠꯂꯤ ꯀꯃꯥꯏꯅ ꯂꯧꯒꯦꯕꯧ ꯈꯪꯗꯦ
ꯑꯥ
ꯅꯤꯅꯦ ꯑꯝꯅꯥ ꯍꯥꯏꯕꯤꯔꯛꯇꯅ ꯁꯨꯝ ꯗꯥꯎ ꯌꯦꯡꯖꯦ ꯑꯩꯅ ꯈꯜꯂꯦꯕ ꯈꯜꯂꯛꯇ꯭ꯔꯒꯗꯤ ꯑꯩ ꯑꯗꯨꯝ ꯁꯥꯔꯣꯏꯒꯦ ꯈꯜꯂꯦꯕꯀꯣ
ꯑꯣ ꯃꯣꯏꯁꯨ ꯑꯗꯨꯃꯥꯏꯅ ꯐꯣꯝꯒ ꯊꯥꯕꯣꯏꯔꯦ ꯑꯗꯨꯃꯥꯏꯅ ꯖꯒꯣꯏꯒ ꯁꯥꯕꯖꯦ ꯑꯣ
ꯀꯩꯅꯣ ꯂꯛꯀꯤ ꯗ꯭ꯔꯣ ꯇꯧꯋꯅꯦꯕ
ꯎꯝ ꯑꯩ ꯁꯤꯁꯦ ꯀꯩꯝ ꯈꯪꯗꯤꯌꯦ ꯑꯝꯇ
ꯈꯪꯗꯦ ꯍꯟꯗꯛꯇꯛ ꯈꯪꯉꯤꯅꯦ ꯍꯥꯏꯔꯛꯑꯀꯥꯟꯗ ꯑꯣ ꯁꯨꯃꯥꯏꯅ ꯂꯧꯅꯕꯣꯏꯔꯦꯅ ꯅꯨꯡ ꯗꯤ ꯅꯨꯡꯉꯥꯏꯖꯅꯤꯉꯣ
ꯑꯥ ꯅꯨꯡꯉꯥꯏꯅꯤ ꯐꯖꯩꯌꯦ ꯌꯥꯝꯅ
ꯎꯝ ꯄꯨꯂꯞ ꯑꯈꯣꯏ ꯃꯤ ꯌꯥꯝꯃꯝꯗ꯭ꯔꯒꯅ ꯍꯦꯟꯅ ꯐꯖꯗꯧꯅꯤ ꯃꯤ ꯌꯥꯝꯕꯩꯕꯨ ꯇꯧꯔꯕ
ꯑꯩ ꯑꯝꯇꯖꯨ ꯎꯗ꯭ꯔꯤ ꯑꯗꯨꯃꯥꯏ ꯖꯒꯣꯏ ꯁꯥꯕꯖꯦ ꯑꯁꯦꯡꯕꯗ
ꯑꯁ ꯅꯪ ꯌꯦꯡꯉ